ꯑ
ꯍꯣꯏ ꯇꯔꯕꯣ
ꯇꯥꯏꯌꯦ ꯇꯥꯏ ꯍꯣꯏ
ꯍꯣꯏ ꯆꯞ ꯆꯥꯔꯕꯣ ꯅꯣꯏꯗꯤ
ꯑꯥ ꯆꯞ ꯆꯥꯗ꯭ꯔꯤꯌꯦ ꯑꯩꯈꯣꯏ
ꯑꯣ ꯊꯦꯡ ꯊꯦꯡ ꯍꯪꯒ ꯃꯥꯜꯂꯦꯍꯦ ꯏꯟꯁꯥꯡ ꯑꯍꯥꯎꯕ ꯑꯣꯏꯕꯒꯤꯔꯣ
ꯏꯟꯁꯥꯡꯁꯦꯉ ꯁꯤ ꯑ ꯄꯥꯎꯅ ꯀꯣ ꯑꯁꯤ ꯑꯁꯤ ꯑꯩꯈꯣꯏꯒꯤ ꯏꯆꯦꯒꯤ ꯅꯨꯄꯥꯗꯣ ꯃꯥꯅ ꯀꯔꯤꯅꯣ ꯄꯨꯔꯥ ꯑꯦ ꯕꯦꯝꯕꯨ ꯁꯨꯠ ꯑꯗꯨꯒꯤ ꯑꯩꯈꯣꯏ ꯀꯨꯀꯔꯗ ꯀꯥꯞ꯭ꯔꯒ ꯑꯃꯨꯛꯀ ꯊꯣꯡꯕ ꯇꯧꯔꯤꯌꯦ ꯑꯩꯒꯤ ꯁꯤꯁꯇꯔꯟ ꯂꯣꯟꯅ ꯊꯨꯡꯂꯤ
ꯑꯥ ꯑꯣꯀꯦ ꯑꯣꯀꯦ ꯑꯉꯥꯡꯈꯣꯏꯗꯤ ꯀꯩꯅꯣ ꯀꯩꯁꯨ ꯇꯧꯗ꯭ꯔꯣꯒ ꯂꯩ ꯂꯩꯀꯣ
ꯑꯁ ꯏꯜꯂꯗꯤ ꯀꯩꯁꯨ ꯇꯧꯗ꯭ꯔꯦ ꯑꯗꯨꯒꯁꯨꯏ ꯁꯝ ꯍꯥꯎꯈ꯭ꯔꯕꯀꯣ
ꯑꯝ
ꯑꯗꯨ ꯃꯣꯔꯅꯤꯡꯗ ꯆ ꯆꯔꯁꯨ ꯁꯨ ꯑꯃꯨꯛꯀ ꯀꯔꯤꯅꯣ ꯇꯧꯕ
ꯎꯝ
ꯑꯗꯨꯒ ꯏꯁꯤꯡ ꯊꯥꯔꯁꯨ ꯑꯃꯨꯛꯀ ꯊꯣꯛꯄ
ꯑꯣ ꯅꯨꯡꯁꯤꯠ ꯂꯩꯕꯒꯤ ꯏꯔ ꯑꯃꯒꯤ ꯄꯨꯛꯗ
ꯑꯗꯨꯒꯤꯔꯥ ꯈꯪꯗꯦꯅꯦ ꯍꯧꯖꯤꯛꯇꯤ ꯈꯔ ꯐꯥꯔꯒꯥ ꯂꯩꯌ
ꯎ
ꯃꯣꯔꯅꯤꯡꯗꯀꯣ ꯃꯣꯔꯅꯤꯡꯗ ꯃꯥꯁꯦ ꯅꯍꯥꯟ ꯑ ꯂꯁ ꯏꯀꯣ
ꯎꯝ ꯍ
ꯆꯥꯛ ꯆꯥꯗꯦ ꯀꯔꯤ ꯀꯔꯤꯅꯣ ꯄꯤ ꯆꯒꯦ ꯇꯧꯔꯁꯨ ꯀꯔꯤꯁꯨ ꯆꯥꯅꯤꯡꯗꯕ ꯑꯗꯨꯒ ꯃꯥꯁꯦ ꯆꯥꯛ ꯆꯅ ꯇ ꯎ ꯍꯧꯒꯠꯄ ꯃꯇꯝꯗꯗꯤ ꯑꯁ ꯃꯥꯁꯦ ꯁ ꯑꯦꯅꯔꯖꯤꯁꯨ ꯂꯩꯇꯕ ꯃꯥꯜꯂꯦ ꯀꯔꯤꯁꯨ ꯇꯧꯗꯦ ꯕꯦꯗ ꯑꯗꯨꯝ ꯇꯨꯝꯔꯒ ꯂꯩꯕ ꯑꯗꯨꯒ ꯑꯩꯈꯣꯏ ꯆꯥꯛ ꯄꯤ ꯆꯥꯏ ꯆꯥꯛ ꯄꯤ ꯆꯥꯔꯒ ꯃꯨꯛꯀ ꯍꯣꯟꯗꯣꯛꯈ꯭ꯔꯕ ꯑꯗꯨꯒ ꯆꯥꯁꯨ ꯄꯤꯁꯥꯎꯔꯒ ꯑꯗꯨꯝ ꯇꯧꯕ ꯍꯧꯖꯤꯛꯇꯤ ꯈꯔ ꯐꯔꯦ ꯑꯗꯨ ꯀꯔꯤ ꯆꯠ ꯊꯅꯤꯡꯕ꯭ꯔꯥ ꯍꯥꯏꯔꯒ ꯕꯅꯅꯥ ꯍꯥꯏꯌꯦ ꯍꯥꯏꯌꯦ ꯃꯥꯁꯦ ꯑꯗꯨ ꯑꯩꯅ ꯕꯅꯅꯥ ꯑꯍꯨꯝ ꯃꯆꯥ ꯃꯆꯥꯅꯤꯗ ꯑꯅꯤ ꯆꯥꯔꯒ ꯌꯥꯔꯦ ꯍꯥꯏꯔꯒ ꯃꯥꯁꯦ ꯑꯃꯨꯛꯀ ꯆꯥꯒꯅꯤ ꯍꯥꯏꯅ ꯕꯅꯅ ꯑꯍꯨꯝ ꯆꯥꯏꯑꯦ ꯑꯗꯨ ꯍꯧꯖꯤꯛꯇꯤ ꯌꯥꯗꯤ ꯌꯥꯏꯗ ꯃꯥ ꯑꯦꯅꯔꯖꯤꯏꯂ ꯐꯤꯚꯔꯗꯤ ꯃꯥꯗꯤ ꯐꯤꯚꯔꯗꯤ ꯌꯧꯗꯕ ꯃꯥꯜꯂꯦ ꯍꯣꯏ
ꯎꯝ
ꯑꯗꯨ ꯑꯣꯏꯔꯁꯨ ꯗꯥꯏꯖꯦꯁꯟ ꯄ꯭ꯔꯣꯕ꯭ꯂꯦꯝ ꯂꯩꯕ ꯃꯥꯜꯂꯦ ꯗꯥꯏꯖꯦꯁꯟꯗꯣ ꯉꯝꯗꯕꯀꯣ ꯁꯦ
ꯑꯣꯏ ꯍꯣꯏ ꯐꯤꯚꯔ ꯂꯥꯛꯇ꯭ꯔꯗꯤ ꯐꯔꯦ ꯐꯤꯚꯔ ꯌꯥꯎꯔꯗꯤ ꯈ ꯀꯝꯄꯂꯤꯀꯦꯇꯦꯠ ꯑꯣꯏꯕ꯭ꯔꯥ ꯍꯤꯗꯥꯛ ꯑꯇꯣꯞꯄꯒꯨꯝꯕꯗꯤ ꯆꯥꯗꯕ꯭ꯔꯥ
ꯍꯤꯗꯥꯛꯗꯤꯤ ꯑꯗꯨꯝ ꯄꯤꯆꯥ ꯄꯤꯆꯥꯔꯒꯂꯦ ꯑꯩꯈꯣꯏꯒꯤ ꯏꯃꯥ ꯃꯥꯒꯤ ꯃꯃꯥ ꯑꯅ
ꯍꯤꯗꯥꯛꯁꯦ ꯈꯪꯗꯦꯅꯦ
ꯎꯝ ꯐꯔ ꯐꯔꯗꯤ ꯑꯗꯨꯝ ꯐꯗꯤ ꯐꯥꯗꯣꯏ ꯃꯥꯜꯂꯦꯗ
ꯍꯣꯏ ꯐꯅꯤ ꯍꯤꯗꯥꯛ ꯄꯤꯖꯗꯕ ꯅꯁꯨ ꯐꯥꯕ ꯃꯥꯜꯂꯦꯗ ꯃꯥꯁꯦ ꯅꯨꯃꯤꯠ ꯈꯨꯗꯤꯡꯒꯤ ꯍꯤꯗꯛ ꯆꯥꯛ ꯆꯥꯕꯒꯤ ꯏꯆꯦꯅꯗꯤ ꯍꯤꯗꯥꯛ ꯆꯥꯃꯟꯕꯁ ꯌꯥꯗ꯭ꯔꯦ ꯍꯥꯏꯅꯦ ꯂꯩ ꯅꯨꯃꯤꯠ ꯈꯨꯗꯤꯡ ꯍꯤꯗꯥꯛꯁꯤꯄꯤꯤ ꯆꯥꯏ ꯍꯥꯏꯌꯦ ꯃꯥꯒꯤ ꯃꯃꯥꯁꯦ
ꯎꯝ ꯃꯥꯒꯤ ꯃꯃꯥꯁꯨ ꯑꯁꯤꯗ ꯊꯕꯛ ꯀꯟꯅ ꯇꯧꯕ꯭ꯔꯣ ꯀꯃꯥꯏꯅ ꯇꯧꯕ꯭ꯔꯣ
ꯑ ꯃꯒꯤ ꯏꯃꯁꯨ ꯀꯣ ꯃꯣꯏꯁꯦ ꯀꯟꯅ ꯇꯧꯒꯦꯅꯦ
ꯎꯝ ꯑꯁ ꯑꯩꯗꯤ ꯉꯥꯡ ꯍꯣꯏ ꯍꯣꯏ ꯉꯔꯥꯡꯁꯨ ꯉꯁꯤꯁꯨ ꯑꯩꯗꯣ ꯈꯔ ꯊꯕꯛ ꯆꯤꯟꯕꯒꯤ ꯅꯪꯉꯨꯗ꯭ꯔꯦ ꯇꯨꯝꯗ꯭ꯔꯤꯉꯩꯗ ꯑꯃ ꯑꯅꯤꯒꯨꯝꯕ ꯇꯧꯔꯒ ꯇꯨꯝꯅꯦ ꯍꯥꯏꯗ
ꯑꯣ ꯑꯣ ꯐꯩꯅꯦ ꯃꯥꯅꯤꯁꯨ ꯇꯧꯔꯗꯤ
ꯍ ꯃꯥꯅꯤ ꯃꯁꯤ ꯃꯁꯤꯁꯨ ꯀꯩꯅꯩꯅꯣ ꯑꯩꯒꯤ ꯍꯥꯟꯅ ꯍꯣꯁꯇꯦꯜ ꯂꯩꯕ ꯀꯣꯏꯀꯣ ꯃꯄꯥꯟꯗ ꯆꯠꯈ꯭ꯔꯕ ꯈꯣꯏꯁꯨ ꯑꯃꯨꯛꯀ ꯍꯜꯂꯛꯄꯒꯤ ꯑꯩꯅ ꯅꯤꯠ ꯊꯥꯕ ꯀꯥꯟꯗ ꯂꯩꯕ ꯈꯈꯣꯏꯗꯣ ꯑꯗꯨ ꯑꯗꯨꯝ ꯑ ꯑꯦꯛꯖꯥꯝ ꯐꯥꯎꯕ ꯑꯩꯈꯠꯁꯨ ꯌꯥꯎꯋꯦ ꯐꯥꯎꯗꯕ ꯑꯩꯈꯠꯁꯨ ꯌꯥꯎꯋꯦ ꯄꯨꯟꯅ ꯆꯥꯛ ꯆꯥꯃꯤꯟꯅꯁꯦ ꯍꯥꯏꯔꯒ ꯍꯣꯁꯇꯦꯜꯗ ꯍꯣꯁꯇꯦꯜ ꯍꯥꯟꯅ ꯅꯤꯠ ꯊꯥꯕ ꯀꯥꯟꯗ ꯂꯩꯕ ꯍꯣꯁꯇꯦꯜꯗ ꯆꯠꯄ ꯑꯗꯨ ꯂꯣꯏꯔꯒ ꯋꯥꯏꯊꯥꯎꯗ ꯀꯩꯅꯣ ꯊꯕꯛ ꯑꯃ ꯂꯩꯔꯒꯤ ꯑꯃꯨꯛꯀ ꯆꯠꯂꯒ ꯍꯥꯏꯔꯛꯄ ꯍꯥꯗꯨꯅ ꯅꯨꯃꯤꯠ ꯇꯥꯈ꯭ꯔꯦ ꯎꯝ ꯅꯦꯛꯁꯛ ꯎꯝꯕ ꯂꯥꯛꯀ ꯍꯥꯏ ꯀꯔꯤꯕꯥ
ꯆꯥꯛ ꯆꯒꯨꯝꯕ ꯆꯔꯒ ꯂꯥꯎ
ꯍꯣꯏ ꯑꯗꯨꯥꯗꯅ ꯆꯞ ꯆꯥꯔꯒ ꯂꯥꯛꯑꯦ ꯍꯧꯖꯤꯛꯐꯥꯎ ꯄꯨꯛ ꯊꯜꯂꯒ ꯂꯩꯔꯤ ꯑꯩꯗꯣ ꯑ ꯍꯣꯁꯇꯦꯜꯁꯨ ꯀꯩꯅꯣ ꯃꯤ ꯑꯌꯥꯝꯕꯗꯤ ꯌꯨꯝ ꯆꯠꯈ꯭ꯔꯦꯕ ꯑꯗꯨ ꯑꯩꯒꯤ ꯔꯨꯝꯃꯦꯠ ꯔꯨꯝꯃꯦꯠꯀ ꯑꯩ ꯈꯛꯇꯅ ꯑꯩꯈꯣꯏ ꯕꯦꯠꯁꯤꯇꯗꯤ ꯍꯧꯖꯤꯛ ꯍꯧꯖꯤꯛ ꯂꯩꯌꯦꯕꯀꯣ ꯑꯗꯨꯒꯤ ꯑꯩꯁꯨ ꯅꯣꯏꯗ ꯆꯠꯂꯒ ꯇꯨꯝꯂꯒ ꯂꯩꯕꯗꯣ ꯅꯨꯡꯉꯥꯏꯇꯕ
ꯑꯣ ꯑ ꯍꯣꯏ ꯍꯣꯏ ꯑꯗꯨꯗꯤ ꯂꯥꯛꯑꯣꯅꯦ
ꯃꯥ ꯃꯥꯗ ꯏꯕꯥꯅꯤ ꯆꯠꯂꯒ ꯑꯩꯈꯣꯏ ꯑꯟꯇꯤ ꯌꯨꯝꯗ ꯂꯥꯛꯁꯤꯔꯦ ꯍꯥꯏꯔꯒ ꯃꯥꯗꯣ ꯀ ꯀ ꯆꯠꯇꯕ ꯑꯩ ꯀꯧꯗꯤ ꯀꯥꯎꯈ꯭ꯔꯣꯕꯅꯦ ꯑꯗ ꯆꯠꯂꯒ ꯆ ꯆꯥꯒ ꯦ ꯍ ꯀꯥꯏꯗ ꯍ ꯀꯥꯏꯗ ꯍꯥꯏꯔꯒꯂꯦ ꯃꯥꯥ
ꯑꯣ ꯂꯑꯣ ꯍꯥꯏꯌꯨꯅꯦ ꯀꯩꯁꯨ ꯅ ꯇꯦꯗꯥ
ꯑ ꯆꯠꯁ ꯍꯣꯏ
ꯅꯪꯒꯤ ꯁꯨꯇꯤ ꯀꯩꯗꯧꯉꯥꯏ ꯂꯣꯏꯒꯦꯔꯥ
ꯑꯗꯨꯝ ꯅꯦꯛꯁ ꯋꯤꯛ ꯅꯦꯛꯁ ꯋꯤꯛꯄꯨꯗꯤ ꯂꯩꯗꯤ ꯂꯩꯔꯤꯅꯤ
ꯑꯣ ꯅꯦꯛꯁ ꯋꯤꯛꯗꯤ ꯄꯨꯔꯥ ꯁꯨꯇꯤꯅꯤꯀꯣ ꯑꯗꯨꯗꯤ
ꯍꯣꯏ ꯑꯗꯨ ꯁꯨꯇꯤꯗꯤ ꯁꯨꯇꯤꯅꯦ ꯑꯗꯨꯣ ꯅꯦꯛꯁ ꯋꯤꯛ ꯂꯣꯏꯔꯒ ꯃꯊꯪꯒꯤ ꯅꯦꯛꯁ ꯋꯤꯛꯇ ꯑꯦꯛꯖꯥꯝ ꯂꯩꯕꯀꯣ ꯑꯗꯨꯒꯤ ꯁꯨꯇꯤ ꯂꯩꯔꯁꯨ ꯋꯥꯈꯜ ꯊꯣꯛꯇꯦꯗ ꯏꯁꯇꯗꯤ ꯂꯤꯐꯀꯤ ꯇꯥꯏꯞꯇꯗꯤ ꯄꯤꯌꯦꯕ ꯃꯣꯏꯅ ꯄꯤꯕꯗꯣ
ꯑꯣ ꯑꯣ ꯍꯣꯏ ꯍꯣꯏꯅꯦ ꯂꯥꯛꯑꯣꯅꯦ ꯑꯗꯨꯗꯤ ꯅꯪ ꯃꯟꯗꯦ ꯁꯤꯗ ꯂꯥꯛꯀꯔꯣ ꯁꯤꯗ
ꯦ ꯍꯣꯏ ꯃꯟꯗꯦꯗ ꯂꯥꯛ
ꯑꯣ ꯎꯝ ꯃꯟꯗꯦꯗ ꯍꯣꯏ ꯑꯗꯨꯝ ꯂꯥꯛꯑꯣ ꯅꯪ ꯀꯣꯜ ꯇꯧꯔꯛꯑꯣ ꯀꯣ
ꯑꯝ ꯍ ꯂꯀꯦ
ꯎꯝ ꯅꯪ ꯐꯖꯅ ꯇꯥꯕ꯭ꯔꯥ ꯑꯩꯒꯤ ꯃꯈꯣꯟ ꯑ ꯅꯪꯒꯤꯗꯣ ꯀ꯭ꯔꯦꯛ ꯇꯧꯕ ꯑꯗꯨꯒꯤꯅꯤ ꯍꯧꯖꯤꯛꯇꯤ ꯐꯖꯅ ꯇꯥꯏ
ꯑꯥ ꯑꯩꯒꯤ ꯀꯩꯅꯣ ꯑꯩꯒꯤ ꯐꯣꯟꯁꯨ ꯄ꯭ꯔꯣꯕ꯭ꯂꯦꯝ ꯈꯔ ꯂꯩꯕꯒꯤꯀꯣ ꯅꯨꯡꯉꯥꯏ ꯆꯂ
ꯑꯣ ꯑꯗꯨ ꯅꯪꯒꯤ ꯀꯔꯤꯅꯣ ꯑꯁ ꯃꯨꯛꯀ ꯀꯧꯈ꯭ꯔꯤꯅꯦ ꯑꯩ ꯀꯔꯤꯅꯣ ꯍꯪꯅꯤꯡꯉꯥꯏ ꯇꯧꯕ ꯃꯀ ꯀꯧꯈꯦ ꯃꯨꯀ
ꯅꯒꯤ ꯔꯤꯖꯥ ꯊꯇ꯭ꯔꯤꯀꯣ
ꯀꯅꯥꯒꯤ ꯑꯥ ꯑꯩꯈꯣꯏ ꯑꯉꯥꯡ ꯈꯣꯏꯒꯤꯔꯥ ꯑꯣ ꯑꯣ ꯑꯩꯒꯤꯔ ꯑꯥ ꯑꯥ ꯑꯩꯒꯤꯗꯣ ꯑꯉꯥꯡꯒꯤꯗꯣ ꯔꯤꯖꯥꯜꯗꯤ ꯊꯣꯛꯇ꯭ꯔꯤꯌꯦ ꯐ꯭ꯔꯥꯏꯗꯦꯗ ꯊꯣꯛꯅꯤ ꯍꯥꯏꯌꯦ ꯑꯗꯨ ꯑꯩ ꯁꯤ ꯗꯃꯛꯇ ꯑꯗꯨꯝ ꯆꯠꯄ ꯅꯨꯡꯉꯥꯏꯇꯕꯒꯤ ꯃꯟꯗꯦ ꯅꯠꯇ꯭ꯔꯒ ꯇ꯭ꯌꯨꯁꯗꯦꯒꯨꯝꯕꯗ ꯆꯠꯁꯤꯔꯥ ꯈꯕ ꯔꯤꯖꯜ ꯂꯣꯏꯅꯃꯛ ꯊꯣꯛꯂꯛꯄ ꯀꯥꯟꯗ ꯀꯣ
ꯑꯣ ꯑꯣ ꯐ꯭ꯔꯥꯏꯗꯦ ꯍꯥꯏꯗꯤ ꯉꯔꯥꯡꯒꯤ ꯐ꯭ꯔꯥꯏꯗꯦꯔꯣ ꯅꯦꯛꯁ
ꯍꯣꯏ ꯉꯔꯥꯡ ꯉꯔꯥꯡ ꯑꯗꯨꯃꯥꯟꯅ ꯌꯦꯡ ꯍꯥꯏꯔꯒ ꯀꯔꯤꯁꯨ ꯇꯧꯗꯦ ꯅꯣꯔꯃꯦꯜꯗ ꯑꯗꯨꯝ ꯂꯩꯌꯦ ꯀꯣ ꯅꯗꯤ ꯍꯥꯏꯕꯀꯣ
ꯑꯥ
ꯑꯗꯨ ꯔꯤꯖꯥꯜꯗꯤ ꯊꯣꯛꯇ꯭ꯔꯤ ꯎꯝ ꯑꯗꯨ ꯑꯩꯒꯤ ꯕ꯭ꯂꯠ ꯇꯦꯁꯅ ꯃꯟꯗꯦꯗ ꯊꯣꯛꯀꯦ ꯍꯥꯏꯕ ꯑꯗꯨ ꯕ꯭ꯂꯗ ꯇꯦꯁ ꯂꯣꯏꯅꯃꯛ ꯔꯤꯖꯥꯜ ꯊꯧꯔꯒ ꯑꯗꯨ ꯑꯜꯇ꯭ꯔꯥꯁꯥꯎꯟ ꯔꯤꯖꯣꯕ ꯊꯧꯔꯒ ꯗꯣꯛꯇꯔ ꯑꯩꯉꯣꯟꯗ ꯀ꯭ꯌꯨꯖꯗꯦꯒꯨꯝꯗ ꯆꯠꯁꯤꯔꯅ ꯈꯟꯕꯅꯤ ꯑꯗꯨꯝ ꯆꯠꯊꯣꯛꯛ ꯆꯠꯁꯤꯟ ꯇꯧꯕꯗꯣ ꯄꯥꯝꯅꯕꯤꯩꯌꯦꯀꯣ ꯅꯨꯃꯤꯠ ꯑꯃꯗ ꯂꯣꯏꯅꯃꯛ ꯇꯧꯈ꯭ꯔꯦ ꯁꯤꯔꯅ ꯈꯥꯟꯕ ꯑꯩꯒꯤꯕꯂ ꯇ ꯑꯃ ꯂꯩꯔꯤꯌꯦ ꯑꯗꯨ ꯑꯁ ꯔꯤꯝꯁꯇ ꯑꯗꯨ ꯍꯣꯁꯄꯤꯇꯥꯜꯗ ꯂꯩꯇꯕꯀꯣ
ꯑꯣ ꯀꯔꯤ ꯀꯔꯤꯇ ꯁꯔ
ꯑꯃꯨꯛꯀ ꯀꯧꯈ꯭ꯔꯦ ꯑꯥꯔꯕꯤ ꯁꯤ ꯍꯥꯏꯕ꯭ꯔꯥ
ꯑꯣ ꯑꯥꯔꯕꯤꯁꯤ ꯀꯥꯎ꯭ꯔꯣ
ꯑꯥ ꯑꯗꯨꯔ ꯑꯗꯨ ꯂꯩꯇꯕ꯭ꯔꯥ
ꯑꯗꯨꯒꯨꯝꯕꯗꯤ ꯂꯩꯒꯅꯤꯗ ꯑꯗꯨꯒꯨꯝꯕꯗꯤ ꯂꯥꯏꯕꯅꯤꯗ ꯑꯩꯈꯣꯏ ꯑꯇꯣꯞꯄ ꯑꯥꯔꯕꯤ ꯁꯤꯒꯨꯝꯕꯗꯤ ꯑꯩꯈꯣꯏ ꯐꯥꯔꯁ ꯏꯌꯥꯔꯗꯅ ꯇꯝꯂꯒ
ꯑꯣ ꯑꯣ ꯑꯗꯨ ꯑꯩꯅ ꯑꯗꯨ ꯇꯦꯁꯁꯨ ꯇꯧꯕꯤꯗ꯭ꯔꯦ ꯌꯦꯡꯒꯦ ꯀꯗꯥꯏꯗ ꯊꯝꯔꯛꯏꯁꯦ
ꯑꯕꯤ ꯁꯤꯒꯨꯝꯕꯗꯤ ꯄ꯭ꯔꯣꯕ꯭ꯂꯦꯝ ꯂꯩꯔꯣꯏꯗꯅ ꯀꯩꯅꯣ ꯑꯥꯏꯔꯟ ꯇꯦꯕ꯭ꯂꯦꯠ ꯑꯥꯏꯔꯟ ꯁꯣꯂꯤꯛꯒꯨꯝꯕ ꯐꯖꯅ ꯆꯥꯔꯗꯤ
ꯑ ꯇ ꯑꯃꯃꯥ ꯂꯩꯅꯦ ꯑ ꯑꯣ ꯖꯤ ꯇꯤ ꯇꯤ ꯍꯥꯏꯕ꯭ꯔꯥ
ꯑꯣ
ꯑꯗꯨꯗꯤ ꯀꯔꯤꯔꯀꯣ
ꯑꯗꯨꯕꯨ ꯀꯩꯅꯣꯗꯨꯣ ꯍꯣꯏ ꯏꯗ ꯀꯩꯅꯣ ꯀꯝꯄꯣꯅꯦꯟꯗꯨ ꯈꯣꯏꯅꯦꯗ
ꯑꯣ ꯑꯗꯨ ꯃꯣꯏꯗ ꯂꯩꯇꯦ ꯍꯥꯏꯌꯦꯦ
ꯑ ꯑ ꯗꯥꯏꯕꯤꯦꯇꯤꯁꯀꯨꯝꯕꯒꯤ ꯄ꯭ꯔꯣꯕ꯭ꯂꯦꯝ ꯍꯥꯟꯅ ꯁꯨꯝ ꯀꯩꯅꯣ ꯑ ꯄꯥꯎ ꯑꯩꯈꯣꯏꯗ ꯂꯩꯇꯦꯗꯅ ꯂꯩꯕ꯭ꯔꯥ
ꯗꯏꯕꯤꯦꯇꯤꯁ ꯔ
ꯑ ꯍꯣꯏ
ꯗꯕꯤꯇꯁꯤ ꯂꯩꯇ ꯍꯣꯏ
ꯑꯥ ꯑꯗꯨꯗꯤ ꯀꯔꯤꯁꯨ ꯇꯧꯔꯣꯏꯦꯗ ꯑꯗꯨꯒꯨꯝꯕꯗꯤ ꯀꯩꯅꯣ ꯑꯩꯈꯣꯏ ꯌꯨꯝꯗꯅꯁꯨ ꯂꯩꯔꯗꯤ ꯇꯦꯁꯇ ꯇꯧꯕꯗꯤ ꯌꯥꯗꯤ ꯌꯥꯗꯣꯏ ꯃꯥꯜꯂꯦ ꯑꯣ ꯇꯤ ꯇꯤꯤ ꯨꯝꯕꯗꯤ ꯀꯩꯅꯣ ꯑꯁꯤ ꯀꯩꯅꯣ ꯗꯥꯏꯕꯤꯇꯤꯁꯀꯨꯝꯕ ꯒꯤ ꯃꯥꯂꯦ ꯒ꯭ꯂꯨꯀꯣꯁꯀꯤ ꯃꯥꯂꯦ
ꯑꯣꯥ ꯑꯗꯨ ꯃꯣꯏꯗ ꯂꯩꯇꯕꯤꯒꯤ ꯑꯩ ꯇꯧꯗ꯭ꯔꯤꯅꯦ ꯀꯗꯥꯏ
ꯃꯣꯏꯅ ꯃꯣꯏꯅ ꯂꯥꯏꯇꯦ ꯍꯥꯏꯔꯣ
ꯍꯣꯏ ꯃꯣꯏꯅ ꯂꯩꯣꯏꯇ ꯍ
ꯑꯣ ꯑꯗꯨ ꯑꯣ ꯑꯗꯨ ꯗꯔꯀꯥꯔꯗꯤ ꯇꯥꯗꯤ ꯇꯥꯕ꯭ꯔꯕ
ꯎꯝ ꯗꯣꯛꯇꯔꯅꯗꯤ ꯄꯤꯔꯝꯕ ꯅꯍꯥꯟ ꯑꯩ ꯒꯥꯏꯅꯦ ꯆꯠꯄꯗꯣ ꯑꯗꯨ ꯅꯨꯄꯤꯅꯗꯤ ꯄꯤꯗꯤ ꯄꯤꯔꯝꯕ
ꯎꯝ
ꯑꯗꯨꯒ ꯑꯩ ꯋꯥꯟ ꯋꯤꯛ ꯂꯩꯔꯒ ꯂꯥꯛꯑꯣ ꯍꯥꯏꯕꯁꯦ ꯋꯥꯟ ꯋꯤꯛꯗꯤꯤ ꯁꯨꯈ꯭ꯔꯅꯤ ꯑꯗꯨ ꯇ꯭ꯌꯨꯁꯗꯦꯗ ꯆꯠꯂꯒ ꯑꯁꯤ ꯑꯁꯤ ꯇꯦꯁꯗꯤ ꯄꯨꯔꯛꯇ꯭ꯔꯒ ꯀꯣ ꯑꯇꯣꯞꯄ ꯂꯣꯏꯅꯃꯛ ꯄꯨꯔꯔꯒ ꯆꯠꯀꯦ ꯑꯗꯨꯒ ꯃꯉꯣꯟꯗ ꯑꯃꯨꯛꯀ ꯍꯪꯒꯦ ꯍꯥꯡꯉꯒ ꯃꯥꯅ ꯑꯁꯤ ꯗꯔꯔ ꯀ ꯌꯥꯝ ꯑꯣꯏꯌꯦꯦ ꯇꯧꯒꯗꯕꯅꯦꯅ ꯑꯗꯨꯝ ꯍꯥꯏꯔꯗꯤ ꯑꯃꯨꯛꯀ ꯄ꯭ꯔꯥꯏꯚꯦꯠꯀꯨꯝꯕꯁꯨ ꯆꯠꯂꯒ ꯒ ꯇ ꯍꯧꯒꯦ ꯅꯠꯇ꯭ꯔꯗꯤ ꯍꯥꯟꯅ ꯑꯩ ꯑꯃꯨꯛꯀ ꯇꯧꯔꯣꯏ ꯑꯣꯖꯤ ꯇꯤ ꯇꯤ ꯍꯥꯏꯕꯁꯦ ꯍꯣꯏ
ꯎꯝ
ꯑꯗꯨ ꯑꯣꯏꯔꯁꯨ ꯃꯣꯏ ꯂꯣꯏꯅꯃꯛ ꯆꯦꯛ ꯇꯧꯅꯤꯡꯕꯗꯤ ꯃꯥꯜꯂꯤ
ꯑ ꯍꯣꯏ ꯆꯩꯗꯤ ꯇꯧꯗꯤ ꯇꯧꯒꯗꯕꯅꯤ ꯍꯥꯏꯗꯤ
ꯎꯝ
ꯁꯨꯒꯔꯒꯨꯝꯕ ꯋꯥꯋꯡ ꯃꯈꯣꯏꯁꯦ ꯑꯣꯄꯔꯦꯁꯟꯒꯨꯝꯕ ꯇꯧꯕꯗꯣ ꯀꯝꯄ꯭ꯂꯤꯀꯦꯁꯟ ꯌꯥꯝꯃꯦꯕ ꯑꯗꯨꯒꯤ ꯀꯦꯁ ꯀꯩꯅꯣ ꯑ ꯅꯪꯣꯟ ꯑꯣꯄꯔꯦꯁꯟ ꯇꯧꯅꯤ ꯍꯥꯏꯕꯗꯤ ꯅꯠꯇꯦ ꯕꯠ ꯖꯁ ꯏꯟ ꯀꯦꯁ ꯐꯣꯔ ꯍꯟꯗ꯭ꯔꯦꯠ ꯄꯥꯔꯁꯦꯟ ꯄ꯭ꯔꯤꯚꯦꯟꯁꯟꯒꯤꯗ ꯀꯝꯄ꯭ꯂꯤꯀꯦꯁꯟꯒꯨꯝꯕ ꯀꯔꯤ ꯀꯔꯤ ꯂꯥꯛꯞꯄ ꯀꯥꯟꯗ ꯂꯥꯁ ꯀꯦꯁꯒꯨꯝꯕꯗ ꯀꯩꯅꯣ ꯑꯣꯄꯔꯦꯁꯟ ꯇꯧꯔꯁꯒꯨꯝꯕ ꯂꯥꯛꯄ ꯀꯥꯟꯗ ꯗꯥꯏꯕꯦꯇꯤꯁ ꯂꯩꯕ꯭ꯔꯥ ꯂꯩꯇꯕ꯭ꯔꯥꯒꯨꯝꯕ ꯂꯥꯁ ꯀꯦꯁ ꯁꯤꯅꯔꯤꯑꯣꯒꯤꯁꯨ ꯑꯗꯨꯝ ꯈꯪꯗꯤ ꯈꯪꯒꯗꯕꯅꯦꯕ ꯃꯣꯏꯗꯣ ꯑꯗꯨꯒꯤ ꯒ꯭ꯂꯨꯀꯣꯁ ꯑꯁ ꯒ꯭ꯂꯨꯀꯣꯁꯒꯨꯝꯕ ꯋꯥꯡꯕ ꯑꯩꯈꯣꯏꯒꯤ ꯃꯤꯗꯤ ꯌꯥꯝ ꯋꯥꯗꯤ ꯋꯥꯕꯅꯤ ꯀꯔꯤꯁꯨ ꯇꯧꯕ ꯆꯥꯕ ꯆꯥꯕ ꯆꯥꯅꯤꯡꯕꯁꯨ ꯌꯥꯗꯕ ꯑꯕꯨ ꯀꯥꯟ ꯁꯨ ꯍꯤꯗꯥꯛ ꯆꯥꯕ ꯌꯥꯗꯕ ꯌꯥꯝꯕ ꯑꯗꯨꯒ ꯀꯔꯤ ꯀ꯭ꯔꯤꯔꯥꯁꯨ ꯇꯧꯕ ꯌꯥꯗꯕ ꯌꯥꯝ ꯋꯥꯕ ꯂꯥꯏꯅꯥꯅꯤꯗ
ꯑ ꯑ
ꯎ ꯅꯪ ꯅꯪꯕꯨꯗꯤ ꯀꯩꯗ ꯀꯩꯁꯨ ꯇꯧꯔꯗ ꯑꯗꯨ ꯖ ꯀꯣ ꯄ꯭ꯔꯤꯚꯦꯟꯁꯟ ꯍꯥꯏꯁꯦꯔꯥ
ꯍꯣꯏ ꯍꯣꯏ ꯑꯗꯨ ꯑꯣꯏꯔꯝꯒꯅꯤ ꯍꯣꯏ ꯎꯝꯍꯝ
ꯑꯁꯤ ꯏꯝꯐꯥꯜ ꯚꯦꯜꯂꯤꯗ ꯂꯩꯕ ꯅꯨꯄꯤꯈꯣꯏꯗꯤ ꯑꯌꯥꯝꯕꯗꯤ ꯀꯩꯅꯣꯗꯤ ꯇꯧꯗꯤ ꯇꯧꯋꯦꯕ ꯑꯁꯤꯒꯨꯝꯕ ꯗꯥꯏꯕꯤꯇꯤꯁꯒꯨꯝꯕꯁꯦ ꯂꯩꯒꯜꯂꯦꯕ
ꯑꯣ
ꯑꯗꯨꯒꯤ ꯍꯥꯟꯅ ꯅꯪ ꯑꯁꯤꯗ ꯁꯨ ꯁꯨꯛ ꯇꯧ ꯁꯨꯛ ꯂꯧ ꯂꯧꯗꯕ꯭ꯔꯥ ꯑꯥ ꯀꯩꯅꯣ ꯃꯅꯨꯡꯗ ꯂꯩꯕꯀꯥꯟ ꯃꯄꯥꯟꯗ ꯂꯩꯕ ꯀꯥꯟꯁꯨ
ꯑꯣ ꯑꯣ ꯖꯤ ꯇꯤ ꯇꯤꯗꯤ ꯂꯧꯕ ꯈꯪꯗꯦ ꯑꯗꯨ ꯇꯦꯁ ꯃꯣꯏꯅ ꯀꯔꯤ ꯀꯔꯤꯅꯣ ꯇꯦꯁꯇꯣ ꯌꯥꯝꯅꯗꯤ ꯇꯧꯗꯤ ꯇꯧꯈ꯭ꯔꯕꯅꯦ ꯐꯥꯔꯁ ꯑꯩꯅ ꯍꯦꯛ ꯂꯥꯛꯄ ꯀꯥꯟꯗꯀꯣ ꯕ꯭ꯂꯗ ꯇꯦꯁ ꯌꯥꯝꯅ ꯇꯧꯋꯦ
ꯑꯪ
ꯑꯗꯨ ꯂꯣꯏꯅꯃꯛꯇꯤ ꯑꯗꯨꯝ ꯐꯕꯅꯤ
ꯎꯝ ꯑ
ꯎꯝ ꯑꯗꯨ ꯀꯔꯤꯁꯨ ꯇꯧꯔꯣꯏ ꯃꯣꯏꯅ ꯇꯧꯒꯗꯕꯅꯤ ꯍꯥꯏꯔꯗꯤ ꯑꯃꯨꯛꯀ ꯆꯠꯀꯦ ꯅꯠꯇ꯭ꯔꯗꯤ ꯑꯗꯨꯝ ꯆꯪꯒꯦ ꯗꯣꯛꯇꯔꯗꯥ
ꯑꯥ